ꯍꯜꯂꯣ
ꯍꯜꯂꯣ ꯑꯣ ꯇꯥꯏꯌꯦ ꯇꯥꯏꯌꯦ
ꯀꯩ ꯇꯧꯕ꯭ꯔꯣ
ꯁꯨꯝ ꯍꯤꯞꯄꯒ ꯂꯩꯌꯦꯗ
ꯏꯅꯥ ꯏꯅꯥꯎꯅꯨꯄꯥ ꯊꯕꯛ ꯁꯠ
ꯑꯣ ꯅꯨꯡꯁꯥ ꯁꯥꯕ꯭ꯔꯣ ꯅꯣꯏꯔꯣꯝꯗꯁꯨ
ꯅꯨꯡꯁꯥ ꯅꯣꯡ ꯃꯝꯃꯦ ꯍꯧꯖꯤꯛꯇꯤ ꯉꯁꯥꯏꯗꯤ ꯈꯔ ꯈꯔꯗꯤ ꯉꯁꯥꯏꯗꯤ ꯈꯔꯗꯤ ꯁꯥꯏ
ꯈꯣꯏꯔꯣꯝꯗꯁꯨ ꯍꯧꯖꯤꯛꯇꯤ ꯃꯝꯃꯦ ꯉꯁꯥꯏꯗꯤ ꯅꯨꯡꯁꯥ ꯐꯖꯅ ꯁꯥꯏꯍꯦ
ꯌꯥꯝ ꯌꯥꯝ ꯅꯥꯛꯖꯥꯠꯂ ꯏꯕꯥꯅꯤꯁꯦ
ꯌꯥꯝ ꯅꯛꯄ ꯅꯠꯇꯦ
ꯑꯌꯨꯛꯇꯤ ꯀꯩ ꯌꯦꯟꯖꯥꯡ ꯆꯥꯔꯒꯦ
ꯑꯌꯨꯛꯁꯦ ꯑ ꯁꯣꯏꯕꯨꯝ
ꯑꯣ ꯍ ꯍꯥꯎꯕꯅꯤꯅꯦ ꯑꯗꯨꯗꯤ
ꯑ ꯍꯥꯎꯋꯦ ꯆꯥꯕ ꯀꯨꯏ ꯗ꯭ꯔꯕꯅꯤꯅ
ꯑꯦ ꯍꯥꯎꯔꯝꯒꯅꯤ ꯁꯣꯏꯕꯨꯝꯗꯤ ꯑꯍꯥꯎꯕꯅꯤꯅꯦ
ꯑꯥ
ꯅꯍꯥꯟ ꯅꯪꯅ ꯀꯣꯜ ꯀꯩꯅꯣ ꯇꯧꯔꯛꯔꯕꯗꯣ ꯄꯥꯏꯈꯠꯄ ꯌꯥꯗꯕꯅꯦ ꯑꯗꯣ ꯍꯧꯖꯤꯛꯇꯤ ꯅꯪꯒꯤ ꯗꯥꯎ ꯐꯕ꯭ꯔꯥ ꯑꯗꯨ ꯑꯗꯨꯗꯤ ꯐꯪꯗ꯭ꯔꯦ ꯐꯥꯕꯩꯔꯥ ꯈꯪꯗꯦ ꯑꯗꯨ ꯑꯗꯨꯗꯤ ꯄꯥꯏꯈꯠꯄ ꯌꯥꯔꯦ
ꯑꯣ ꯔꯝꯒꯅꯤ ꯑꯁ ꯆꯥꯛꯇꯤ ꯆꯥꯔꯕꯣ ꯍꯣꯔꯦꯟꯒꯤ ꯅꯨꯡꯗꯥꯡꯒꯤ
ꯆꯥꯗ꯭ꯔꯦꯗ ꯊꯣꯡꯕ ꯍꯧꯗ꯭ꯔꯦꯗ ꯃꯇꯝ ꯋꯥꯠꯂꯤ ꯀꯌꯥꯝ ꯀꯨꯏꯔꯒꯦ ꯅꯪꯗꯤ ꯁꯤ ꯀꯩꯅꯣ ꯖꯣꯏꯟ ꯇꯧꯕꯁꯦ
ꯑꯁ ꯑꯗꯨꯗꯤ ꯄꯟꯒꯅꯨꯍꯦ ꯅꯪꯁꯨ
ꯀꯩꯁꯨ ꯎꯝ ꯀꯩꯁꯨ ꯀꯥꯏꯗꯕꯅꯤꯗ ꯄꯜꯂꯁꯨ
ꯀꯨꯏꯗꯔꯤꯗ
ꯑꯥ ꯀꯩꯗꯧꯔꯒꯦ ꯅꯪꯗꯤ ꯍꯧꯖꯤꯛ
ꯑꯩꯗꯤ ꯍꯧꯖꯤꯛ ꯋꯥꯛꯀꯤꯡ ꯆꯜꯂꯤ ꯍꯥꯏꯇꯥꯔꯦ ꯑꯗꯨꯝ ꯀꯥꯗ ꯂꯩꯕꯗꯣ ꯂꯩ ꯃꯟꯗꯅ ꯋꯥꯔꯦ ꯑꯗꯨꯅ ꯋꯀꯤꯡ ꯑꯣꯏꯅ ꯃꯄꯥꯟꯗ ꯊꯣꯛꯏ
ꯉꯥꯏꯔꯦ ꯍꯥꯏ
ꯅꯨꯡꯗꯥꯡ ꯑꯣꯏꯒꯗꯕꯅꯤꯅ ꯀꯔꯤꯁꯨ ꯇꯧꯅꯤꯡꯉꯥꯏ ꯂꯩꯇꯦꯗꯅ ꯍꯧꯖꯤꯛꯇꯤ
ꯑꯥ
ꯀꯁꯨꯝ ꯄꯨ ꯆ ꯆꯠ ꯂꯤꯗ ꯃꯩ ꯃꯩ ꯄꯨꯜꯂꯛꯄ꯭ꯔꯣ ꯅꯣꯏꯔꯣꯝꯗꯗꯤ
ꯃꯣꯏ ꯂꯑ ꯍꯣꯏ ꯎꯇꯤꯒ ꯂꯥꯗꯦ
ꯅꯣꯏꯗꯤ ꯍꯧꯖꯤꯛ ꯃꯤ ꯀꯌꯥ ꯂꯩꯔꯤꯒꯦ
ꯍꯜ ꯊꯛꯁꯦ ꯑ ꯑꯩꯈꯣꯏ ꯃꯤ ꯃꯤ ꯃꯉꯥ ꯂꯩ ꯍꯧꯖꯤꯛ
ꯑꯣ
ꯑꯩꯒꯤ ꯏꯌꯥꯝꯕ
ꯍꯥꯥ
ꯌꯨꯝꯗ ꯑꯣꯏꯅ ꯂꯩꯕ꯭ꯔꯣ
ꯌꯨꯝ ꯌꯨꯝꯗ ꯂꯩꯇꯦ ꯀꯣꯇꯥꯔꯗ ꯂꯩꯑꯦ
ꯑꯣ
ꯏꯌꯥꯝꯕꯒꯤ ꯀꯣꯇꯥꯗꯀꯣ
ꯍꯣꯏ
ꯎꯗ ꯂꯩ
ꯑꯣ ꯑꯩꯗꯤ ꯅꯪ ꯌꯨꯝꯗ ꯂꯩꯕ ꯆꯠꯂꯥꯅ ꯈꯟꯕꯅꯤꯅꯦ
ꯑ ꯃꯃꯤꯒ ꯂꯩꯥꯏꯇꯦ ꯑꯅ
ꯀꯔꯤ ꯀꯔꯤ ꯊꯕꯛ ꯇꯧꯕ꯭ꯔꯣ
ꯊꯕꯛ ꯇꯧꯔꯤꯗ ꯀꯟꯅ ꯊꯤꯔꯤ
ꯑ ꯊ ꯇꯅꯤꯡꯉꯥꯏ ꯑꯣ ꯑꯣ ꯍꯧꯖꯤꯛꯀꯥꯟꯁꯦ ꯊꯕꯛ ꯊꯕꯛꯁꯨ ꯐꯪꯕ ꯋꯥꯏꯗ
ꯑꯣ ꯋꯥ ꯑ ꯑꯩꯅ ꯀꯩꯅꯣ ꯈꯔ ꯇꯟꯕ ꯑꯃ ꯌꯥꯎꯕꯀꯣ ꯑꯗꯨꯒꯤ
ꯎꯝ ꯂꯩꯒꯦ ꯂꯩꯔꯝꯅꯤꯅ ꯑꯕ ꯑꯐꯕ ꯊꯤꯗꯁꯨ ꯑꯗꯨ ꯐꯪꯒꯅꯤ
ꯑꯣ ꯑꯌꯨꯗꯤ ꯀꯩ ꯃꯊꯦꯜ ꯇꯥꯔꯒꯦ
ꯑꯩꯁꯦ ꯑꯌꯨꯛꯇ ꯑꯩꯈꯣꯏꯁꯦ ꯍꯋꯥꯏ ꯑꯥꯂꯨ ꯆꯝꯊꯣꯡ ꯑꯣꯏꯅ ꯆꯥꯏ
ꯑ ꯆꯥꯝꯊꯣꯛꯅ ꯍꯥꯎꯑꯣꯏꯅ ꯎꯁꯥ ꯁꯥꯕꯅꯦꯅ
ꯆꯒꯥꯡꯁꯦ ꯆꯤꯟꯖꯥꯡ ꯆꯥꯅꯤꯡꯉꯥꯏꯁꯨ ꯂꯩꯇ꯭ꯔꯦ ꯋꯥꯔꯦ ꯄꯤ ꯁꯤꯡꯁꯨ ꯏꯟꯖꯥꯡ ꯅꯥꯄꯤꯁꯤꯡꯁꯨ ꯌꯣꯟ ꯃꯆꯥ ꯑꯃꯅꯅ ꯌꯣꯜꯂꯦ ꯀꯔꯤ ꯂꯩꯒꯗꯅ ꯈꯟꯗꯦ
ꯅꯣꯏ ꯅꯣꯏ ꯄꯩꯁꯥ ꯅꯣꯏ ꯄꯩꯁꯥ ꯌꯥꯝ ꯄꯥꯏ ꯑꯗꯨꯗꯤ
ꯑ ꯈꯔꯗꯤ ꯄꯩꯁꯥ ꯄꯥꯏꯅꯤ ꯂꯨꯄꯥ ꯑꯃ ꯄꯥꯏꯔꯦ ꯍꯧꯖꯤꯛ
ꯄꯥꯏꯒꯗꯕꯅꯤꯅꯦ
ꯄꯩꯁꯥ ꯄꯥꯏꯅꯤꯡꯉꯥꯏ ꯂꯝꯕꯤ ꯂꯩꯇꯦ ꯄ ꯁꯥꯄ ꯍꯥꯏꯗ꯭꯭ꯔꯦ
ꯆꯅꯥ ꯀꯅꯥꯂꯒꯦꯅ
ꯑꯩꯈꯣꯏꯗꯤ ꯃꯤ ꯌꯥꯝ ꯂꯩꯌꯦ ꯅꯨꯄꯤ ꯅꯨꯄꯤ ꯉꯥꯛꯇ ꯌꯥꯝ ꯂꯩꯑ ꯇꯔꯥꯔꯤꯝꯕ ꯂꯩꯌꯦ
ꯑꯁꯝ ꯍ
ꯍꯣꯏ ꯏꯁꯥ ꯏꯁꯥꯅ ꯊꯣꯡꯖꯔꯒ ꯂꯩꯌꯦ
ꯑꯝ
ꯝ
ꯅꯨꯡꯗꯥꯡꯗꯗꯤ ꯀꯩ ꯀꯩ ꯃꯊꯦꯜ ꯆꯥꯗꯣꯏꯅꯣ ꯀꯩ ꯌꯦꯟꯁꯥꯡ ꯆꯥꯗꯣꯏꯅꯣ
ꯑꯩꯈꯣꯏꯁꯨ ꯅꯨꯡꯥꯡꯁꯦ ꯑ ꯏꯟꯁꯥꯡꯁꯦ ꯀꯔꯤ ꯏꯟꯁꯥꯡ ꯆꯥꯗꯣꯏꯅꯣ ꯈꯪꯗꯦ
ꯑꯩꯣꯏ
ꯊꯣꯡꯁꯨ ꯊꯣꯡꯗ꯭ꯔꯕꯅꯤꯅ ꯍꯣꯔꯦꯟ ꯊꯣꯡꯕ ꯃꯤꯅ ꯑꯗꯨꯨꯝ ꯊꯣꯛꯄ ꯇꯧꯖꯔꯅꯤ
ꯝ ꯑꯩꯗꯤ ꯐ
ꯅꯪꯗꯤ ꯌꯨꯝ ꯂꯩꯇꯕꯁꯦ ꯀꯌꯥꯝ ꯀꯨꯏꯔꯒꯦ
ꯌꯥꯝ ꯀꯏꯗ꯭ꯔꯦꯔꯤꯗ ꯍꯞꯇꯥ ꯑꯃ ꯍꯞꯇꯥ ꯑꯃꯗꯤ ꯁꯨꯔꯝꯃꯅꯤ ꯑꯅꯤꯔꯅ ꯑꯃꯔ ꯑꯅꯤꯔ ꯕꯤꯁꯣꯔꯃꯟ
ꯑꯣ ꯑꯣ ꯌꯨꯝ ꯂꯩꯇꯕꯁꯦ ꯅꯨꯡꯉꯥꯏꯕ꯭ꯔꯣ
ꯈꯪ ꯃ꯭ꯔꯦꯗ ꯐꯪꯅꯦꯔ
ꯅꯪꯒꯤꯅ ꯇꯨꯁꯤꯡ ꯅꯤꯡꯁꯤꯡꯕ꯭ꯔꯣ ꯅ
ꯑ ꯍ ꯅꯤꯡꯁꯤꯡꯗ꯭ꯔꯗꯤ
ꯁꯤꯗ ꯑꯗꯨꯝ ꯂꯩꯒꯦ ꯍꯥꯏꯕ꯭ꯔꯣ
ꯈꯪ ꯈꯪꯗ꯭ꯔꯤꯌꯦ ꯑ ꯊꯥ ꯊꯥ ꯑꯅꯤ ꯑꯍꯨꯝꯗꯤ ꯂꯩꯒꯅꯤ ꯍꯣꯏ
ꯑꯣ ꯑꯣ ꯂꯩꯌꯣ ꯂꯩꯌꯣ ꯁꯤꯗ ꯂꯩꯕ ꯅꯨꯡꯉꯥꯏꯕꯅꯦ
ꯈꯪꯗ꯭ꯔꯦ ꯍꯥꯏꯁꯨ
ꯑ
ꯈ꯭ꯔꯤꯁꯃꯥꯁꯀꯤ ꯊꯣꯛꯂꯛꯀꯗ꯭ꯔꯣ
ꯑꯩ ꯈꯪꯗ꯭ꯔꯤ
ꯑꯣ ꯊꯣꯂ ꯑꯣꯅꯦ
ꯈꯪꯉꯦ ꯃꯇꯝ ꯂꯥꯛꯇ꯭ꯔꯤ ꯐꯥꯎꯗꯤ ꯈꯪꯗ꯭ꯔꯤꯗ ꯃꯇꯝ ꯂꯥꯛꯑꯀꯥꯟꯗ ꯈꯪꯒꯅꯤ
ꯀꯨꯝꯍꯩꯁꯤꯡꯁ ꯌꯥꯎꯒꯗꯕꯅꯦ
ꯎꯝ
ꯅꯪꯕꯨ ꯆꯥꯛ ꯊꯣꯡꯕ꯭ꯔꯣ ꯑꯃꯨꯛ ꯑꯗꯨꯝ
ꯍꯥꯏꯕꯗꯤ ꯑꯩꯅ ꯊꯣꯡꯕ꯭ꯔꯣ ꯍꯥꯏꯕ꯭ꯔꯣ
ꯍꯣꯏ ꯆꯥꯛ ꯊꯪꯕ ꯍꯥꯏꯕ꯭ꯔꯣ
ꯐꯍꯤꯗꯥ
ꯎꯝ
ꯍꯣꯡꯅꯕ ꯋꯥꯅꯦ ꯍꯥꯏꯕꯗꯤ ꯍꯥꯏꯌꯦ ꯆꯥꯛ ꯌꯦꯟꯁꯥꯡꯐꯥꯎ ꯑꯩꯁꯨ ꯌꯥꯝ ꯂꯥꯏ ꯑꯗꯨꯒ
ꯍꯥꯏ ꯍꯩꯕꯨꯗꯤ ꯍꯩꯌꯦ ꯍꯥꯏꯔꯒ ꯊꯣꯡꯗ꯭ꯔꯗꯤ ꯑꯗꯨꯝ ꯀꯥꯎꯕꯅꯤꯀꯣ ꯑꯩꯈꯣꯏ ꯐꯥꯎꯕ ꯇꯧꯋꯦꯅꯤ
ꯑꯗꯤ ꯀꯥꯔꯍꯦ
ꯍꯣꯏ ꯍꯥꯎ ꯀ ꯀꯥꯎꯕꯅꯦ
ꯎꯝ ꯀꯥꯎꯅꯤꯡꯉꯥꯏ ꯂꯩꯗꯩꯗ
ꯀꯥꯎ ꯀꯗꯤ ꯐꯔꯦꯅꯦ
ꯀꯥꯎꯔꯗꯤ ꯆꯥꯛ ꯈꯛꯇꯣꯡ ꯆꯥꯛ ꯈꯛꯇ ꯊꯣꯡꯉꯒ ꯏꯁꯤꯡꯒ ꯊꯨꯝꯒ ꯇꯣꯠꯂꯒ ꯆꯥꯔꯗꯤ ꯆꯥꯔꯒ
ꯍꯣꯏꯅꯦ ꯊꯣꯡꯕꯕꯨꯗꯤ ꯄꯪꯊꯣꯡꯗ ꯊꯣꯡꯕ ꯌꯥꯏꯕꯨꯀꯣ ꯇꯑꯆ ꯃꯤ ꯑꯗꯨ ꯍꯥꯎꯅꯤꯉꯥꯏ ꯍꯥꯏꯕꯅꯤꯗ
ꯍꯥꯎꯅꯤ ꯉꯥꯏ ꯆꯣ ꯈꯉꯦ
ꯑꯣ ꯅꯤꯡꯉꯥꯏ ꯈꯪꯉꯗꯤ ꯌꯥꯔꯦꯗ
ꯇꯔꯤꯛ ꯑꯃ ꯂꯩꯌꯦ ꯇꯔꯤꯛ ꯑꯃ ꯂꯩꯌꯦꯕ ꯑꯗꯨꯒꯤ
ꯍꯥꯎꯅꯕꯒꯤꯩꯗ
ꯗꯤ ꯑꯗꯨꯝ ꯇꯧꯕꯅꯦ ꯆꯥꯛ ꯊꯣꯡꯕ ꯍꯩꯇ꯭ꯔꯁꯨ ꯀꯔꯤ ꯍꯥꯏꯗꯣꯏꯅꯣ ꯇꯣꯏꯅ ꯊꯣꯡꯗ꯭ꯔꯁꯨ ꯑꯗꯨꯝ ꯃꯈꯣꯏ ꯍꯥꯎꯕ ꯃꯤꯁꯨ ꯂꯩꯕꯅꯦ
ꯎꯝ ꯑꯗꯨ ꯃꯤꯗꯣ
ꯑꯥ
ꯑꯗꯨꯒꯨꯝꯕ ꯃꯤꯗꯣ ꯑꯩꯁꯨ ꯌꯥꯎꯕ ꯑꯗꯨꯒꯤ
ꯌꯥꯎꯔꯝꯒꯅꯤ ꯌꯥꯎꯔꯝꯒꯅꯤ
ꯎꯝ
ꯑ ꯀꯥ ꯃꯅꯨꯡꯗ ꯂꯩꯕ꯭ꯔꯣ
ꯎꯝ ꯀ ꯃꯅꯨꯡꯗ ꯂꯩꯌꯦ
ꯀꯥꯝꯅꯨꯡ ꯂꯩꯕ ꯁꯥꯗ꯭ꯔꯣ ꯕꯣꯔꯤꯡ ꯆꯨꯠꯇ꯭ꯔꯣ
ꯑ ꯕꯣꯔꯤꯡ ꯕꯣꯔꯤꯡ ꯁꯨꯔꯁꯨ ꯀꯩ ꯎꯄꯥꯏ ꯂꯩꯗꯅ ꯑꯗꯨꯝ ꯀꯩ ꯊꯕꯛ ꯇꯧꯅꯤꯡꯉꯥꯏꯁꯨ ꯂꯩꯇꯦ ꯑꯗꯨꯒ
ꯃꯄꯅ ꯁꯨꯔꯨꯅꯨ ꯃꯔꯛ ꯃꯔꯛꯇꯒꯤ ꯑꯗꯨꯝ ꯀꯣꯏꯕ ꯆꯠꯂꯣ ꯋꯥꯋꯀꯤꯡ ꯊꯣꯛꯈ꯭ꯔꯣ ꯆꯠꯂꯣ ꯑꯗꯨꯝ ꯅꯨꯡꯉꯥꯏꯕꯅꯦ
ꯅꯍꯥꯛ ꯀꯩꯅꯣ ꯁꯟꯗꯦ ꯁꯟꯗꯦꯗꯀꯣ ꯍꯣꯏ ꯀꯩꯅꯣ ꯎꯝ ꯖꯨ ꯖꯨꯗ ꯆꯠꯂꯦꯕ ꯖꯨꯗ ꯆꯠꯂꯒ ꯑꯃꯨꯛ ꯕꯣꯜ ꯁꯥꯟꯅꯔꯦ ꯇꯥꯕꯗꯀꯣ
ꯍꯣꯏ
ꯑꯗꯨꯒꯤ ꯍꯛꯆꯥꯡ ꯂꯣꯏ ꯆꯥꯡꯁꯦ ꯂꯣꯏ ꯄꯠꯂꯦ ꯍꯥꯏ ꯑꯥ
ꯑ ꯖꯨꯗ ꯑꯣ ꯨꯗꯣꯇ ꯀꯦꯗꯣ ꯀꯌꯥ ꯀꯌꯥ ꯂꯣꯒꯦ ꯆꯪꯃꯗꯥ
ꯃꯤ ꯑꯗ ꯀꯨꯟꯊ꯭ꯔꯥ ꯀꯨꯟꯊ꯭ꯔꯥ ꯀꯨꯟꯊ꯭ꯔꯥꯥ ꯐꯣꯔꯇꯤ ꯈ ꯂꯧꯕꯅꯦ
ꯎ ꯑꯣ ꯅꯍꯥꯟ ꯑꯩꯈꯣꯏ ꯆꯪꯕꯗꯁꯨ ꯁꯨꯃꯥꯏꯅ ꯂꯧꯕ ꯅꯨꯡꯇꯤ ꯂꯧꯕ ꯃꯤ ꯑꯃꯗ
ꯎꯝ ꯎꯝ
ꯍꯧꯖꯤ ꯄꯥꯟꯁꯦ ꯑ ꯍꯣꯔꯦꯟꯁꯨ ꯃꯇꯝ ꯂꯩꯒꯗ꯭ꯔꯣ
ꯂꯩꯅꯤ ꯍꯣꯏ
ꯍ ꯍꯣ ꯍ ꯍ
ꯎꯝ
ꯎꯝ ꯎꯝ ꯐꯔꯦ ꯐꯔꯦ
ꯍꯣꯏ ꯍꯣꯏꯣꯏ ꯍꯣꯏ ꯑꯗꯨꯝ ꯄꯥꯎ ꯐꯥꯎꯅꯔꯁꯦ ꯑꯗꯨꯗꯤ ꯎꯝ ꯁꯥꯡꯗꯦ ꯑꯗꯨꯝ ꯄꯥꯏꯈꯠꯂꯒꯦ ꯑꯩꯁꯨ ꯑꯩꯗꯤ ꯀꯣꯜ ꯇꯧꯕ ꯌꯥꯗ꯭ꯔꯦꯕ ꯑꯗꯨꯒꯤ
ꯍꯣ ꯍꯣ ꯍꯣ
ꯐꯔꯦ ꯐꯔꯦ